ꯍꯜꯂꯣ ꯇꯥꯕ꯭ꯔꯣ
ꯍꯜꯂꯣ
ꯑꯣ ꯇꯥꯏ ꯇꯥꯏ ꯎꯕ꯭ꯔꯣ ꯆꯥꯛ ꯆꯥꯔꯕꯣ
ꯆꯔꯦ ꯆꯔꯦ
ꯑꯣ ꯀꯩ ꯍꯤꯟꯖꯡ ꯇꯧꯔꯕ
ꯑꯩꯈꯣꯏꯒꯤꯑ ꯑꯣ ꯁꯧꯒ꯭ꯔꯤ ꯑꯃꯒ ꯇꯧꯁꯜꯂ ꯅꯣꯏꯗꯤ
ꯁꯈꯣꯏꯁꯦ ꯑꯩꯅ ꯀꯧꯇꯥ ꯉꯥ ꯃꯆꯥ ꯅꯤꯐꯨ ꯄꯤꯕꯗꯣ
ꯑ
ꯍꯧꯗꯝ ꯂꯩꯔꯦ ꯑꯗꯨꯒ ꯍꯋꯥꯏ ꯀꯥꯡꯇꯛ ꯈꯔ ꯀꯥꯝꯃꯦ ꯑꯗꯨꯒ ꯍꯋꯥꯏ ꯀꯇꯛ ꯍꯥꯟꯅ ꯑꯂꯨ ꯈꯔ ꯍꯥꯞꯆꯜꯂꯀꯥꯝꯈꯨꯔꯦ ꯑꯗꯨꯒ ꯊꯥꯎ ꯁꯣꯛ ꯇꯧꯁꯜꯂꯒ ꯉꯥ ꯀꯧꯇꯥꯗꯣ ꯊꯣꯡ ꯑꯗꯨꯒ ꯉꯥ ꯀꯧ ꯍꯧꯇꯥꯗꯣ ꯍꯩꯖꯜꯂꯦ ꯑꯗꯨꯒ ꯎꯟꯅ ꯊꯣꯡꯉꯦ ꯍꯋꯥꯏꯒ ꯀꯧꯇꯥ ꯉꯥꯒ ꯊꯣꯡꯕꯗ ꯀꯩꯅꯣ ꯀꯥꯡ ꯃꯌꯦꯡꯕ ꯃꯦꯜꯂ ꯀꯥꯡ ꯃꯌꯥꯡꯕ ꯃꯦꯜꯂ ꯂꯥꯛꯍꯜꯂ ꯈꯣꯠꯂꯦꯗ
ꯃꯤꯛꯁ ꯇꯧꯁꯤꯜꯂꯕ
ꯑꯥ ꯃꯤꯛꯁ ꯇꯧꯁꯜꯂ ꯊꯣꯡꯕꯅꯦ
ꯃꯉꯛꯇ ꯀꯌꯥ ꯄꯤꯕ ꯍꯥꯏꯅꯣ
ꯅꯤꯐꯨ ꯄꯤꯕ ꯃꯆꯥꯥꯗꯨꯏꯅꯤꯗ
ꯅꯐꯨ ꯄꯤꯕꯖꯦ ꯃꯥ ꯃꯇꯣꯡꯗꯤ ꯌꯥꯎꯗ꯭ꯔꯦ
ꯃꯇꯣꯡ ꯐꯅꯥꯝꯕꯨ ꯌꯥꯎꯋꯤꯗꯅ
ꯑꯗꯨꯝ ꯌꯨꯝ ꯅꯣꯏꯒꯨꯝ ꯅꯣꯏꯗ ꯆꯥꯗꯨꯅ ꯃꯤ ꯌꯥꯝꯗ ꯃꯤꯅ ꯑꯗꯨꯝ ꯌꯥꯔꯝꯅꯤ
ꯕꯔꯥꯗ ꯍꯣꯏꯗꯕꯨ ꯕꯤꯛ ꯐꯦꯝꯃꯂꯤ ꯑꯣꯏꯕꯒꯤ
ꯑꯩꯈꯣꯏꯒꯤꯗꯤ ꯕꯦꯔꯥꯀꯥꯏꯖꯦ ꯍꯥꯏꯗꯤ ꯕꯤꯛ ꯀꯣꯏ ꯕꯤꯛ ꯐꯦꯝꯃꯂꯤ ꯅꯤꯅ ꯑꯍꯥꯎꯕ ꯢꯇꯣꯝ ꯏꯇꯣꯝ ꯆꯥꯕ ꯐꯗꯦꯅ ꯍꯣꯏ ꯃꯌꯥꯝ ꯈꯤꯇꯪ ꯆꯥꯃꯤꯟꯅꯁꯦꯅ ꯑꯗꯨꯝ ꯊꯤꯅꯩꯌꯦꯕꯀꯣ
ꯎꯝ
ꯑꯍꯥꯎꯔꯗꯤ ꯑꯗꯣ ꯑꯩꯈꯣꯏ ꯑꯍꯥꯎꯕ ꯑꯗꯨꯗꯤ ꯑꯗꯨꯝꯕꯗꯤ ꯑꯩꯈꯣꯏꯗꯤ ꯈꯔ ꯈ ꯌꯥꯝ ꯊꯣꯡꯗ ꯌꯥꯗ꯭ꯔꯦꯕ ꯑꯩꯈꯣꯏꯗꯗꯤ
ꯍꯣꯏ
ꯌꯦꯟꯕꯨ ꯊꯣꯡꯉꯁꯨ ꯑꯩꯈꯣꯏꯗꯤ ꯃꯈꯥꯏ ꯑꯃ ꯂꯣꯏꯁꯟꯖꯛꯕꯗꯣ ꯌꯥꯔꯣꯏꯕ
ꯀꯂꯣꯝ ꯊꯣꯡ ꯀꯣꯟꯅꯕ
ꯑꯗꯨꯐꯥꯎꯕ ꯊꯤꯟꯒꯤꯗꯣ ꯀꯣꯟꯅꯗꯦꯕ ꯄꯦꯟꯅ ꯆꯥꯗꯦ ꯑꯗꯨꯗ ꯍꯣꯏ ꯃꯌꯥꯝ ꯃꯌꯥꯝ ꯆꯥꯗ꯭ꯔꯕꯨꯗꯤ ꯀꯩ ꯇꯧꯗꯦ ꯑꯗꯨꯝ ꯈꯔ ꯈꯔ ꯆꯥꯕ ꯑꯗꯨ ꯃꯥꯥꯏ ꯆꯥꯕꯅ ꯌꯦꯟ ꯃꯌꯥꯝ ꯆꯥꯔꯨꯔ ꯀꯩꯗꯧꯅꯤ ꯍꯥ ꯉꯥꯔꯥꯡ ꯕꯣꯂ ꯌꯦꯕꯔꯣ
ꯑꯁ ꯌꯦꯡꯉꯦ
ꯕꯣꯟꯗ ꯐꯔꯥꯟꯁꯅ ꯅꯩꯔꯦꯅꯦ
ꯅꯩꯗ ꯑꯃꯣꯏ ꯃꯣꯔꯣꯛꯀꯣ ꯑꯦꯇꯦꯛ ꯀꯩꯝ ꯉꯝꯗꯦꯕ ꯒꯣꯜ ꯑꯅꯤ ꯆꯜꯂꯦ ꯆꯠꯂꯗꯨ ꯕꯋꯥꯛꯇ ꯑꯦꯇꯦꯛ ꯇꯧꯔꯛꯀꯗ꯭ꯔꯥ ꯍꯥꯏꯔ ꯑꯦꯇꯦꯛ ꯁꯨꯇꯥ ꯇꯧꯕ ꯉꯝꯗꯦꯕ
ꯑꯥ
ꯑꯝꯕꯣꯄꯤ ꯉꯔꯥꯡ ꯀꯩꯅꯣ ꯆꯟꯗꯋꯥꯅꯦ ꯒꯣꯜ ꯄꯦꯅꯥꯜꯇꯤ ꯆꯟꯗꯋꯥꯅꯦ
ꯃꯥ ꯃꯦꯁꯤꯒ ꯗꯥꯏꯔꯦꯛ ꯃꯥꯟꯅꯔꯗꯧꯅꯤ ꯑꯣꯜ ꯇꯥꯏꯝꯒꯤ ꯑꯣꯏꯅ ꯃꯥꯅ ꯒꯣꯟ ꯑꯃ ꯍꯦꯛ ꯆꯜꯂꯝꯕꯗ ꯃꯦꯁꯤꯒ ꯑꯣꯜ ꯇꯥꯏꯝ ꯑꯣꯜ ꯇꯥꯢꯝ ꯔꯦꯀꯣꯔꯠ ꯃꯥꯟꯅꯗꯣꯏꯅꯤ
ꯃꯦꯁꯤꯅ ꯍꯦꯜꯂꯛꯀꯅꯤꯗ ꯁꯨꯖꯜꯂꯤ ꯍꯧꯖꯤꯛꯀꯤ ꯒꯣꯜꯗꯟ ꯕꯨꯠꯁꯨ ꯃꯦꯁꯤꯅ ꯐꯪꯕꯩ ꯆꯥꯡ ꯋꯥꯡꯉꯥꯗꯤ ꯀꯩꯅꯣꯒꯤ ꯑꯥ ꯃꯥꯗꯤ ꯀ꯭ꯋꯥꯇꯔ ꯐꯥꯏꯅꯦꯜ ꯁꯥꯟꯅꯗ꯭ꯔꯤꯗꯅ
ꯑꯥ ꯃꯦꯁ ꯑꯃ ꯃꯥꯅ ꯍꯦꯜꯂꯦꯕ
ꯃꯤꯁ ꯑꯃ ꯃꯥ ꯍꯦꯟꯕ ꯑꯗꯣ ꯃꯦꯁ
ꯍꯣꯏ ꯆꯜꯂꯛꯄ ꯌꯥꯏ ꯆꯜꯂꯛꯇꯕ ꯌꯥꯏ ꯍꯥꯏꯕꯗꯤ ꯉꯝꯗꯦ ꯍꯣꯏ ꯆꯜꯂꯛꯑꯒꯗꯤ ꯃꯥꯅ ꯍꯦꯜꯂꯦ ꯑꯅꯤꯒ ꯆꯟꯒꯔꯒꯗꯤ ꯎꯄꯥꯏ ꯂꯩꯇꯦ
ꯎꯝ
ꯑꯗꯤ ꯕꯦ ꯍꯖꯤꯄꯨ ꯍꯖꯤꯀꯤ ꯍꯖꯤꯛ
ꯃꯥ ꯉꯔꯥꯡ ꯏꯟꯖꯨꯔꯤ ꯂꯩ ꯃꯥꯜꯂꯦ ꯑꯥ ꯀꯩꯅꯣ ꯃꯈꯣꯡ ꯁꯣꯛ ꯃꯥꯜꯂꯦ ꯑꯝꯕꯥꯄꯦ ꯈꯔ ꯑꯗꯨꯏ ꯇꯣꯛꯈ꯭ꯔꯦ ꯑꯗꯨꯝ
ꯑꯥ ꯃꯈꯣꯡꯗꯣ ꯁꯣꯛꯄ ꯃꯥꯜꯂꯦ ꯅꯨꯡꯉꯥꯏꯇꯦ
ꯀꯩꯅꯣꯒꯤ ꯃꯥꯏ ꯁꯤꯃꯤꯒꯤ ꯊꯝꯃꯒꯦꯅ ꯈꯜꯂꯕ ꯖꯥꯅꯤ
ꯍꯣꯏꯅꯤ ꯍꯦꯟꯖꯜꯂꯨꯔꯒ ꯍꯦꯟ ꯁꯣꯁꯣꯛꯄ ꯍꯦꯟꯖꯟꯒꯔꯥ ꯍꯌꯦꯡ ꯃꯣꯏꯗꯗꯤ ꯔꯤꯛꯁꯇꯣ ꯋꯥꯡꯕꯅꯀꯣ
ꯍꯣꯏ
ꯃꯃꯥꯡꯒꯤ ꯔꯦꯀꯣꯔꯠꯇ ꯍꯥꯏꯔꯒ ꯍꯟꯗꯛꯅꯗꯤ ꯐꯥꯍꯦꯜꯂꯦ ꯃꯣꯏꯗꯤ
ꯎꯝ
ꯃꯃꯥꯡꯗ ꯕꯥꯄꯦꯗꯣ ꯒꯣꯜ ꯅꯤꯄꯥꯜꯗꯅꯦ ꯒꯣꯜꯗꯟ ꯕꯣꯜ ꯒꯣꯜꯗꯟ ꯕꯨꯠ ꯐꯪꯉꯤꯗꯣ
ꯎꯝ
ꯍꯟꯗꯛꯇꯤ ꯌꯦꯡꯉꯣꯅꯦ ꯑꯁ ꯅꯤꯄꯥꯟ ꯁꯨꯒꯔꯦ ꯀ꯭ꯋꯥꯇꯔꯗ
ꯂꯨꯋꯥꯡ ꯀꯩꯅꯣ ꯍꯦꯔꯤꯀꯦꯟ ꯍꯣꯏꯅꯒ ꯐꯪꯉꯤꯗꯣ ꯇꯨꯇꯨꯑ ꯒꯣꯜ ꯇꯔꯨꯛ ꯈꯛꯇꯗꯅꯦ ꯒꯣꯜꯗꯟ ꯕꯨꯠ ꯐꯪꯉꯤꯗꯣ
ꯍꯣꯏꯅꯦ ꯃꯉꯥꯗ ꯃꯉꯥ ꯇꯔꯨꯛꯇꯅꯦꯕ ꯑꯗꯒꯤ ꯖꯦꯝꯁ ꯔꯣꯗ꯭꯭ꯔꯤꯒꯨꯁꯅ ꯐꯪꯉꯤꯗꯣ ꯃꯉꯥ ꯑꯣꯏꯔꯝꯗꯧ ꯃꯥꯜꯂꯦ ꯑꯩꯅ ꯈꯟꯂꯦ ꯃꯉꯥꯔ ꯇꯔꯨꯛ ꯁꯨꯕ꯭ꯔꯥ ꯑꯩ ꯈꯪꯗ꯭ꯔꯦ ꯃꯉꯥ ꯑꯣꯏꯔꯝꯗꯧꯃꯥꯜꯂꯦ
ꯃꯉꯥ ꯇꯔꯨꯛ ꯁ꯭ꯋꯥꯏꯗꯅꯦ ꯐꯪꯅꯩꯁꯦ ꯃꯤꯅ ꯑꯁ ꯃꯃꯥꯡꯒꯤꯗꯩꯅꯤꯞ ꯄꯥꯟ ꯌꯧꯈ꯭ꯔꯦ
ꯎꯝ ꯃꯥꯅꯦ ꯒꯣꯜꯁꯦ ꯐꯖꯅ ꯆꯟꯅꯔꯕꯖꯥꯠꯅꯤ
ꯎꯝ
ꯇꯨ ꯊꯥꯎꯖꯟ ꯇ꯭ꯋꯦꯟꯇꯤꯒꯤ ꯌꯨꯔꯣꯗꯁꯨ ꯇ꯭ꯋꯦꯟꯇꯤ ꯌꯔꯣꯗꯁꯨ ꯀꯩꯅꯣꯅ ꯔꯣꯅꯥꯜꯗꯣ ꯒꯣꯜꯗꯟ ꯕꯣꯜ ꯒꯣꯜꯗꯟ ꯕꯨꯠ ꯐꯪꯉꯤꯁꯦ ꯒꯣꯜ ꯃꯉꯥ ꯗꯒ ꯐꯪꯒꯤ
ꯎꯝ ꯀꯩꯅꯣꯒꯤ ꯍꯥꯑꯥ ꯉꯔꯥꯡꯒꯤ ꯈꯨꯀꯥꯎꯗꯣ ꯐꯖꯩꯍꯦ ꯑꯍꯥꯟꯕꯩ ꯒꯣꯜꯗꯣ ꯅꯥ ꯃꯥꯥꯅꯗꯤ ꯑꯗꯨꯃꯥꯏꯅ ꯀꯥꯎꯕꯁꯦ ꯁꯨꯡꯁꯣꯏ ꯁꯣꯏꯗꯦꯕ ꯈꯪꯕ ꯌꯥꯝꯅ ꯀꯩꯅꯣ ꯇꯧꯔ ꯀꯥꯎꯔꯛꯑꯒꯀꯣ ꯑꯗꯨꯏ ꯈꯨꯀꯥꯎ ꯐꯖꯗ꯭ꯔꯣ
ꯐꯥꯖꯩ
ꯉꯥꯔꯥꯡꯗꯤ ꯅꯨꯃꯤꯗꯥꯡꯁꯦ ꯍꯦꯛꯇ ꯑꯁ ꯕꯔꯂꯣꯏꯅꯤ ꯏꯇꯥꯎ ꯇꯧꯔꯤꯖꯦ
ꯎꯝ ꯍꯥꯏꯗꯤ ꯀꯩꯗꯧꯔꯤꯅꯣ ꯑꯥ ꯕꯥꯗꯔ ꯀꯩꯗꯧꯔꯤꯅꯣ
ꯉꯥꯔꯥꯡꯗꯤ ꯈꯔꯥ
ꯅꯪ ꯉꯔꯥꯡ ꯄꯨꯡ ꯀꯌꯥ
ꯉꯥꯢꯈꯣꯀꯣ ꯇꯥꯕ꯭ꯔꯣ
ꯇꯥꯏ ꯇꯥꯏ
ꯁꯥꯟꯗꯤ ꯀꯩꯅꯣ ꯈꯔ ꯇꯧꯈ꯭ꯔꯦꯕ ꯃꯤꯃꯤꯁꯦ ꯍꯦꯛꯇ ꯃꯤꯃꯤ ꯑꯩꯈꯣꯏ ꯃꯔꯤ ꯃꯉꯥ ꯍꯦꯛꯇ ꯂꯨꯄꯥ ꯆꯥꯝꯃꯩ ꯂꯩꯔꯦ ꯑꯗꯨꯒ ꯍꯛꯇ ꯎ ꯃꯣꯔꯣꯛꯅꯦ ꯉꯥꯔꯤꯅꯦ ꯇꯧꯔ ꯃꯦꯠꯂꯒ ꯑꯁ ꯐꯅ ꯅꯩꯁꯟꯈ꯭ꯔꯦ ꯍꯣꯔꯦꯟ ꯀꯩꯀꯩ ꯂꯩꯒꯦ ꯍꯣꯔꯦꯟ ꯍꯌꯦꯡ ꯕꯣꯜ ꯂꯩꯕ꯭ꯔꯥ
ꯂꯩꯌꯦ
ꯀꯩ ꯀꯩ ꯂꯩ
ꯍꯣꯔꯦꯟ ꯄꯨꯡ ꯕꯥꯔꯣ ꯃꯈꯥꯏꯗ ꯁ꯭ꯄꯦꯟꯒ ꯕꯦꯜꯖꯤꯌꯝꯒ ꯂꯩꯕꯅꯦ
ꯑꯁ ꯅꯨꯡꯉꯥꯢꯕ ꯉꯥꯛꯇꯅꯤꯆꯦ ꯇꯧꯔꯤꯁꯦ
ꯕꯣꯜ ꯐꯖꯕ ꯉꯥꯛ ꯉꯥꯢꯔꯛ ꯑꯅꯤ ꯊꯪꯅ ꯍꯦꯛ ꯍꯌꯦꯡꯅ ꯍꯌꯦꯡ ꯑꯍꯤꯡꯅ ꯏꯪꯂꯦꯟꯒ ꯅꯣꯔꯋꯦꯒ
ꯃꯩ ꯆꯠꯀꯅꯤ ꯑꯗꯨꯝ ꯃꯦꯁꯇꯨꯖꯨ ꯌꯥ
ꯑꯗꯨꯒ ꯅꯣꯡꯃꯥꯏꯖꯤꯡꯗ ꯀꯩꯅꯣ ꯅꯣꯡꯃꯥꯏꯖꯤꯡꯒꯤ ꯑꯌꯨꯛꯇꯅ ꯀꯩꯅꯣ ꯇꯥꯔꯦꯅꯦ ꯑꯖꯦꯟꯇꯤꯅꯥꯒ ꯁ꯭ꯋꯠꯖꯔꯂꯦꯟꯒ ꯑꯖꯤꯟꯅꯥꯒ ꯇꯥ ꯑꯖꯤꯟꯇꯤꯅꯁꯦ ꯃꯥ ꯔꯥꯢ ꯂꯀꯤꯁꯨ ꯌꯥꯝꯕꯨ ꯇꯥꯎꯁꯨ ꯌꯥꯏꯑꯦ ꯃꯥꯁꯦ
ꯑꯥ ꯃꯥ ꯁꯤꯃꯤ ꯌꯧꯔꯛꯏꯁꯦ ꯀꯩꯅꯣ ꯃꯥꯅ ꯀꯩꯅꯣ ꯇꯧꯔꯤ ꯃꯌꯥꯝꯗꯣ ꯀꯩꯅꯣ ꯇꯧꯗꯦ ꯀꯩꯅꯣ
ꯍꯣꯏ ꯍꯩꯁꯨ ꯍꯩꯕꯀꯣ ꯎꯝ ꯍꯩꯕꯨꯗꯤ ꯍꯩ ꯍꯩꯔꯒꯁꯨ ꯗꯥꯎꯁꯨ ꯌꯥꯕ ꯍꯥꯏꯇꯥꯔꯦ ꯃꯣꯏꯅ ꯇꯥꯛ ꯇꯤꯝꯁꯦ ꯂꯨꯁꯜꯂꯛꯄꯗ ꯌꯥꯗꯦꯕ ꯃꯣꯏ ꯇꯥꯔꯤ ꯇꯤꯝꯒꯩꯁꯦ
ꯎꯝ
ꯑꯗꯒꯤ ꯑꯗꯨ ꯃꯣꯏꯒꯤ ꯃꯦꯁꯈꯩꯁꯦ ꯃꯤꯠꯇꯤ ꯐꯖꯅ ꯄꯦꯜꯂꯤ ꯅꯕ
ꯎꯝ
ꯊꯝꯃꯣꯏ ꯄꯦꯟꯕꯗ ꯑꯣꯏꯌꯦꯕ
ꯁꯥꯟꯅꯩꯕ ꯑꯗꯨꯝ
ꯑꯩꯈꯣꯏꯒꯤ ꯍꯟꯇꯣꯛꯅꯔꯒ ꯌꯥꯝ ꯀꯩ ꯍꯥꯏꯇꯥꯔꯦ ꯃꯤꯠ ꯄꯦꯟꯕ ꯍꯥꯏꯇꯥꯔꯦꯅꯦ
ꯍꯣꯏꯅꯦ ꯍꯦꯛꯇ ꯀꯝꯕꯦꯛ ꯂꯥꯛꯄꯒꯤ ꯁꯤꯔꯤꯁꯤ ꯌꯥꯝ ꯅꯥꯜꯂꯦꯕ
ꯁꯄꯦꯟꯒ ꯄꯣꯔꯠ ꯏꯁꯄꯦꯟꯒ ꯄꯣꯔꯇꯨꯒꯟꯒꯗꯨꯅ ꯑꯃꯨꯛ ꯆꯟꯅꯗꯅꯕꯅ ꯑꯃꯨꯛ ꯁꯥꯟꯅꯔꯦ
ꯑꯥ
ꯃꯣꯏ ꯏꯁ ꯍꯩꯗꯤ ꯍꯩꯕ ꯏꯁꯄꯦꯟꯒꯥꯏꯁꯤ ꯕꯣꯟꯒꯤꯗꯤ ꯕꯣꯅꯤꯕꯖꯒꯨꯝꯕꯅꯦꯌꯉꯏꯥꯏ ꯁꯅꯕ ꯕꯣꯟꯗꯣ ꯌꯥꯝ ꯂꯨꯅ ꯁꯥꯟꯅꯔꯛꯄ ꯍꯥꯏꯇꯥꯔꯦ ꯆ ꯆꯟꯅꯕꯤꯗꯕꯗꯣ ꯑꯩꯈꯣꯏꯗꯗꯤ ꯅꯨꯡꯉꯥꯏꯇꯦ ꯑꯗꯨꯇꯪ ꯆꯪꯉꯃꯗꯤ ꯑꯅꯥꯕ ꯍꯣꯔꯦꯟꯁꯤ ꯌꯦꯡꯕ ꯐꯪꯖꯗꯧꯅꯤ ꯇꯧꯁꯦ
ꯍꯣꯏ
ꯂꯥꯏꯕꯨꯛ ꯊꯕꯅꯤ ꯍꯟꯗꯛ ꯀꯩꯅꯣꯒꯤ ꯃꯥꯁꯦ ꯍꯟꯗꯛꯀꯤ ꯔꯤꯇꯤꯌꯔꯕꯨꯗꯤ ꯆꯠꯇ꯭ꯔꯤꯗꯅ
ꯑꯥ ꯏꯔꯨꯗꯤ ꯌꯥꯎꯔꯛꯄ ꯌꯥꯅ ꯂꯩ
ꯌꯨꯔꯣ ꯇ꯭ꯋꯦꯟꯇꯤ ꯇ꯭ꯋꯦꯟꯇꯤ ꯑꯥꯏꯠꯀꯤꯗ ꯌꯥꯎꯔꯛꯀꯅꯤ ꯍꯥꯏꯕꯃꯛꯇꯤ ꯍꯥꯏꯗ꯭ꯔꯤ ꯑꯗꯣ ꯃꯥ ꯍꯧꯖꯤꯛꯐꯥꯎꯒꯤꯗꯤ ꯑꯜ ꯅꯁꯔꯒꯤ ꯀꯟꯇ꯭ꯔꯦꯛꯁꯦ ꯇꯣꯏꯟ ꯇꯨ ꯊꯥꯎꯖꯟ ꯇꯋꯦꯟꯇꯤ ꯁꯚꯦꯟ ꯐꯥꯎ ꯂꯩꯌꯦꯕ
ꯑꯥ
ꯇ꯭ꯋꯦꯟꯇꯤ ꯁꯚꯦꯟꯁꯦ ꯃꯥꯅ ꯑꯦꯛꯁꯇꯦꯟꯁꯟ ꯆꯍꯤ ꯑꯃꯒ ꯑꯦꯛꯁꯇꯦꯟ ꯇꯛ ꯇꯧꯔꯒꯗꯤ ꯇꯨꯊꯥꯎꯖꯟ ꯇ꯭ꯋꯦꯟꯇꯤ ꯁꯚꯦꯟ ꯐꯥꯎꯗꯤ ꯀꯝꯄꯜꯁꯔꯤ ꯃꯊꯪ ꯆꯍꯤ ꯐꯥꯎꯗꯤ ꯁꯥꯟꯅꯈꯤꯅꯦꯕꯊ ꯃꯊꯪ ꯆꯍꯤꯒꯤ ꯖꯨꯟ ꯖꯨꯟꯐꯥꯎꯒꯤ ꯁꯤꯖꯟꯗꯩ ꯁꯥꯟꯅꯈꯤꯅꯦꯕ ꯃꯦ ꯐꯥꯎꯁꯤꯗ ꯑꯗꯨ ꯆꯍꯤ ꯑꯃꯇꯪ ꯑꯦꯛꯁꯇꯦꯟ ꯇꯧꯊꯣꯛꯑꯒ ꯍꯤꯔꯣ ꯌꯥꯎꯔꯛꯄ ꯑꯃ ꯅꯠꯇ꯭ꯔꯒꯅ ꯃꯥꯏ ꯇꯤꯝꯃꯦꯠꯁꯤꯡꯒꯤ ꯈꯜꯂꯒ ꯌꯥꯝ ꯅꯨꯡꯉꯥꯏꯇ꯭ꯔꯦꯅ ꯇꯧꯊꯣꯛꯈꯤꯕ ꯑꯃ
ꯎꯝ
ꯃꯤꯅꯁꯨ ꯃꯌꯥꯝ ꯋꯥ ꯃꯌꯥꯝ ꯉꯥꯡꯕ
ꯆꯦꯟꯕꯗꯤ ꯉꯝꯗ꯭ꯔꯦ
ꯆꯦꯡ ꯑꯇ ꯆꯦꯡ ꯉꯝꯗ꯭ꯔꯒꯁꯨ ꯃꯣꯏꯅ ꯈꯔ ꯁꯞꯄꯣꯔꯠꯇꯣ ꯄꯤꯕꯤꯔꯗꯤ ꯐꯗꯝꯕꯅꯤꯅ
ꯑꯦꯛꯁꯄꯤꯔꯤꯌꯦꯟꯁꯄꯨꯗꯤ ꯃꯌꯥꯝ ꯂꯩꯕ
ꯅꯨꯡꯗꯤ ꯃꯅꯨꯡꯗꯗꯤ ꯇꯧꯔꯛꯀꯅꯦꯕ ꯐꯪ ꯐꯪꯒꯗꯤ
ꯑꯥ
ꯑꯗꯨ ꯃꯣꯏꯅ ꯑꯗꯨꯃꯥꯏꯅ ꯀꯩꯅꯣꯒꯤꯅ ꯑꯃꯨꯛ ꯑꯁꯣꯝꯒꯤꯅ ꯑꯃꯨꯛ ꯑꯇꯣꯞꯄ ꯒꯣꯠꯇꯨꯅ ꯑꯃꯨꯛ ꯀꯩꯅꯣ ꯇꯧꯤꯗꯅ ꯃꯥꯅ ꯁꯣꯏꯔꯒꯁꯨ ꯑꯇꯣꯞꯄ ꯃꯌꯥꯝꯗꯨꯅ ꯏꯟꯈꯠꯄꯤꯗ꯭ꯔꯣ
ꯑꯥ
ꯇꯤꯝꯃꯦꯠꯁꯤꯡꯅ ꯏꯟꯈꯠꯄꯤꯗꯅ ꯁꯣꯝꯗꯅ ꯁꯣꯝꯗꯨꯅ ꯀꯩꯅꯣ ꯀꯩꯝꯇ ꯋꯥꯠꯄ ꯍꯥꯏꯇꯥꯔꯦ ꯃꯣꯏ ꯇꯤꯝꯗ ꯀꯣꯑꯣꯗꯤꯅꯦꯁꯟ ꯋꯥꯠꯄ ꯍꯥꯏꯒꯗ꯭ꯔꯥ ꯇꯤꯝ ꯋꯥꯛ ꯋꯥꯠꯂꯦ ꯃꯣꯏ ꯏꯟꯗꯤꯕꯤꯖꯨꯋꯦꯜ ꯑꯣꯏꯅꯗꯤ ꯂꯣꯏ ꯍꯩꯖꯕ ꯍꯣꯔꯦꯟ ꯋꯥꯛꯀꯤꯡ ꯆꯦꯜꯂꯣꯏꯗ꯭ꯔꯣ
ꯋꯥꯔꯀꯤꯡ ꯆꯦꯟꯗꯣꯏꯅꯤ ꯍꯣꯔꯦꯟ ꯅꯨꯡꯊꯤꯟ ꯑꯌꯨꯛꯇꯤ ꯀꯩꯅꯣ ꯇꯧꯔ ꯋꯥꯔ ꯀꯞ ꯂꯣꯏꯗ꯭ꯔꯤꯐꯥꯎꯤ ꯑꯌꯨꯛꯁꯤ ꯆꯦꯜꯂꯣꯏ
ꯗ ꯑꯩ ꯋꯥꯜꯀꯞ ꯑꯣꯏꯗꯨꯣꯏꯔꯥꯎ ꯂꯥꯏꯔꯤꯛ ꯄꯥꯔꯣ ꯍꯥꯏꯒꯨꯝꯗꯨ ꯑꯗꯨꯝꯇꯔꯗꯤ
ꯍ
ꯉꯔꯥꯡ ꯄꯨꯡ ꯀꯌꯥ ꯇꯨꯡꯒꯦ
ꯄꯨꯡ ꯃꯔꯤ ꯑꯗꯨꯝ ꯇꯥꯏꯗꯔ ꯄꯨꯡ ꯑꯍꯨꯝ ꯃꯈꯥꯏ ꯁ꯭ꯋꯥꯏ ꯕꯣꯜ ꯂꯔꯦ ꯍꯜꯂꯛꯄ ꯈꯣꯠꯄ ꯑꯗꯨꯝ ꯇꯨꯡꯒꯤꯦ ꯇꯣꯈꯥ ꯄꯨꯡꯕꯩ ꯑꯗꯨꯝ ꯇꯥꯛ
ꯅꯣꯏ ꯍꯥꯟꯅ ꯈꯔ ꯉꯟ ꯇꯨꯝꯗ꯭ꯔꯣ
ꯈꯪꯉꯅꯤ ꯑꯩ ꯇꯨꯡꯒꯤ ꯇꯧꯔ ꯏꯃꯥꯟꯅꯕꯈꯩꯅ ꯂꯥꯛꯑꯣ ꯂꯥꯛꯑꯣꯅ ꯍꯥꯏꯔꯛ ꯈꯛꯇꯅ ꯑꯃꯨꯛ ꯆꯠꯂꯦ ꯑꯥ
ꯅꯪ ꯃꯤꯃꯤꯁꯤꯡꯁꯨ ꯍꯥꯏꯏꯁꯦ ꯑꯗꯨꯃꯥꯏꯅ ꯇꯨꯝꯅꯕꯤ ꯆꯥꯏꯔꯣ
ꯅꯠꯇꯇꯩ ꯍꯥꯞꯇ ꯆꯥꯝꯃꯤ ꯁꯥ ꯃꯤꯃꯤꯁꯤꯡꯁꯨ ꯂꯩꯕ ꯑꯃꯨꯛ ꯈꯣꯡꯅ ꯑꯥꯕ ꯅꯨꯃꯤꯗꯥꯡꯗ ꯊꯣꯛꯏꯃꯤ
ꯃꯤ ꯌꯣꯟꯕ꯭ꯔꯥ ꯍꯥꯏꯁꯦ ꯗꯨꯀꯥꯟ ꯊꯣꯛꯣꯡ ꯊꯣꯡꯅꯦ ꯍꯥꯡꯉꯅꯤꯔꯣ
ꯐꯪꯉꯤ ꯀꯩꯅꫭ ꯃꯤ
ꯑꯍꯤꯡꯗꯥ ꯍꯥꯡꯕ꯭ꯔꯕ
ꯍꯪꯉꯦ
ꯀꯔꯝꯕ
ꯅ ꯀꯩꯅꯣ ꯀꯩꯅꯣ ꯀꯩꯀꯥꯗꯨꯗꯤ ꯍꯥꯡꯉꯤ ꯀꯩꯅꯣ
ꯎꯝ ꯆꯞ ꯆꯥꯔꯦ
ꯆꯥꯔꯦ ꯑꯗꯨꯒ
ꯅ ꯁꯨꯝ ꯇꯨꯝꯗꯕ ꯋꯥꯗ꯭ꯔꯣ
ꯑꯩꯗꯤ ꯍꯧꯖꯤꯛꯇꯨ ꯄꯨꯡ ꯇꯔꯥ ꯁ꯭ꯋꯥꯏ ꯍꯧꯒꯠꯂꯛꯄꯅꯤ ꯀꯩꯝ ꯇꯧꯗꯦꯗ
ꯎꯝ ꯇꯔꯥꯗ ꯍꯧꯒꯠꯂꯦꯕ
ꯎꯝ
ꯑꯩꯁ ꯉꯔꯥꯏ ꯉꯁꯥꯏ ꯄꯨꯡ ꯅꯤꯄꯥꯟ ꯁ꯭ꯋꯥꯏꯗꯩ ꯑꯃꯨꯛ ꯇꯨꯝꯕꯅꯦꯕ ꯇꯔꯥꯃꯥꯊꯣꯏ ꯇꯧꯒꯛꯇꯣꯏꯅꯤ
ꯄꯨꯡ ꯇꯔꯥꯗ ꯍꯧꯒꯠꯂꯛꯑꯦ ꯑꯗꯩ ꯆꯥꯛ ꯀꯩꯀꯥꯃꯨꯛ ꯊꯣꯡꯊꯣꯛꯑꯦ ꯑꯥ ꯑꯩ ꯊꯣꯡꯉꯦꯅꯦ ꯍꯧꯖꯤꯛꯇ ꯀꯧꯇꯥꯛꯉꯥꯏ ꯋꯥꯔꯤꯒ ꯂꯤꯗꯨꯗꯤ
ꯍꯣꯏ ꯅꫭꯏꯒꯤ ꯕ꯭ꯔꯗꯔ ꯅꫭꯏꯒꯤ ꯒ꯭ꯌꯥꯁ ꯂꯧꯕꯒꯤ ꯀꯩꯅꯣ ꯀꯔꯤ ꯑꯣ ꯇꯤ ꯄꯤ ꯑꯃ ꯀꯩꯅꯣꯝ ꯍꯥꯏꯗꯥꯏꯅꯦ ꯀꯩ ꯅꯝꯕꯔꯅꯣꯃꯥ ꯍꯥꯏꯗꯥꯏꯅ‌ꯦ ꯑꯥ ꯀꯩ ꯅꯝꯕꯔꯅꯣ ꯑꯗꯨꯒꯤ ꯅꯝꯕꯔ ꯅꯝꯕꯔꯁꯦ ꯅꯣꯏ ꯑꯥ ꯄꯨꯡ ꯀꯌꯥ ꯅꯣꯡ ꯅꯤꯅꯤ ꯆꯪꯕ꯭ꯔꯥ ꯀꯃꯥꯏꯅ ꯇꯧꯋꯤ
ꯄꯨꯡ ꯃꯣꯏꯅ ꯄꯨꯡ ꯃꯔꯤꯕꯨꯛꯀꯤ ꯃꯅꯨꯡꯗ ꯂꯥꯛꯀꯅꯤ ꯍꯥꯏꯕꯅꯤ ꯑꯗꯨꯝ ꯂꯥꯛꯄꯅꯤꯗ
ꯑꯈꫭꯏꯗꯤ ꯑꯩꯗꯤ ꯂꯥꯛꯇꯦ
ꯐꯪꯗꯦ ꯑꯗꯩꯏꯗꯤ ꯅꯣꯏ ꯒ꯭ꯌꯥꯁꯀꯤ ꯀꯟꯇꯦꯛ ꯂꯩꯇ꯭ꯔꯣ ꯇꯧꯁꯜꯂꯍꯪꯉꯨ ꯀꯩꯅꯣ
ꯃꯤꯁꯀꯣꯜ ꯅꯣꯏ ꯃꯤꯁꯀꯣꯜ ꯄꯤꯔꯒ ꯅꯠꯇ꯭ꯔꯣ ꯀꯩꯅꯣ ꯂꯥꯛꯇꯣꯏꯁꯦ
ꯍꯣꯔꯃꯤꯁꯀꯣꯞ ꯄꯤꯔꯒ ꯀꯩꯅꯣ ꯂꯥꯛꯄꯅꯦ ꯑꯗꯨ ꯅꯠꯇꯕ ꯑꯇꯣꯞꯄ ꯅꯝꯕꯔ ꯂꯩꯇꯕ꯭ꯔꯣ
ꯑꯇꯣꯞꯄ ꯅꯝꯕꯔꯁꯦ ꯂꯩꯗꯤ ꯂꯩꯌꯦ ꯃꯣꯏ ꯑꯩꯈꯣꯏꯁꯤ ꯆꯦꯖꯥꯛꯄꯥꯠꯇꯒꯤ ꯃꯣꯏ ꯒ꯭ꯌꯥꯁꯀꯤ ꯑꯦꯖꯦꯟ ꯍꯥꯏꯒꯗ꯭ꯔꯥ
ꯎꯝ
ꯂꯩꯕꯤ ꯂꯩ ꯑꯗ ꯅꯤꯄꯃꯥ ꯇꯧꯕꯗꯣ ꯃꯣꯏꯅ ꯃꯃꯥꯡꯒꯤꯗꯨꯒ ꯑꯩꯈꯣꯏꯅ ꯇꯧꯔꯤꯁꯦ ꯆꯞ ꯃꯥꯟꯅꯕꯅꯤꯅ ꯄꯥꯛ ꯇꯧꯅꯤꯡꯗꯕ ꯃꯇꯝ ꯈꯔ ꯆꯪꯉꯦꯕ ꯑꯈꫭꯏ ꯁꯣꯝꯒꯤꯗꯤ ꯅꯨꯡꯊꯤꯟ ꯅꯪ ꯕ꯭ꯔꯗꯔ ꯅꯨꯡꯊꯤꯟ ꯇꯨꯝꯈꯤꯗ꯭ꯔꯣ
ꯎꯝ ꯈꯪꯗꯦ ꯇꯨꯝꯕꯁꯦ ꯇꯨꯝꯁꯤꯔꯥ ꯇꯨꯝꯃꯥꯏꯖꯤꯔꯥ ꯈꯜꯂꯤꯃꯤ
ꯑꯩ ꯅꯨꯡꯊꯤꯟ ꯇꯨꯝꯃꯦ ꯍꯛꯆꯥꯡ ꯑꯩ ꯅꯨꯡꯗꯥꯡ ꯇꯨꯝ ꯌꯥꯗꯦ ꯅꯨꯡꯊꯤꯟ ꯍ‌ꯦꯛ ꯇꯨꯝꯊꫭꯛꯎꯕꯗ ꯅꯨꯡꯗꯥꯡ ꯉꯔꯥꯡ ꯅꯨꯃꯤꯠ ꯄꯨꯡ ꯀꯩꯅꯣ ꯁ꯭ꯋꯥꯏꯗ ꯕꯣꯜ ꯑꯃꯨꯛ ꯁꯥꯟꯅꯔ‌ꯦ ꯕ꯭ꯔꯗꯔ ꯃꯔꯤ ꯃꯉꯥ ꯁ꯭ꯋꯥꯏꯗꯥ ꯃꯔꯤ ꯃꯈꯥꯏ
ꯑꯩꯁꯦ ꯄꯨꯡ ꯕꯥꯔꯣ ꯃꯈꯥꯏ ꯅꯠꯇ꯭ꯔꯣ ꯁꯨꯃꯥꯏꯅ ꯈꯔꯥ ꯉꯟꯅ ꯂꯩꯕ ꯅꯠꯇ꯭ꯔꯒꯅ ꯉꯟꯒꯦꯒꯅ ꯄꯨꯡ ꯃꯔꯤ ꯁ꯭ꯋꯥꯏꯗ ꯂꯩꯔꯣꯕ ꯑꯗꯨ ꯅꯠꯇꯦ ꯄꯨꯡ ꯑꯃ ꯃꯈꯥꯏ ꯑꯅꯤ ꯃꯈꯥꯏ ꯂꯩꯕꯁꯤ ꯐꯔꯛ ꯌꯥꯝ ꯇꯥꯏꯌ‌ꯦ
ꯑꯩꯈꯣꯏꯗꯗꯤ ꯇꯨꯝꯕ ꯅꯨꯡꯉꯥꯏꯕ ꯃꯇꯥꯡꯅꯤꯗꫭ
ꯎꯝ ꯑꯥ ꯄꯨꯡ ꯂꯩꯒꯦꯅ ꯇꯔꯥ ꯃꯈꯥꯏ ꯂꯩꯔꯣ ꯀꯩꯁꯨ ꯀꯥꯏꯗ꯭ꯔꯦꯕ